ꯍꯜꯂꯣ ꯕ꯭ꯔꯣ ꯖꯦꯀꯣꯞ
ꯍꯣꯏ
ꯖꯦꯀꯞ
ꯍꯥꯎ
ꯅꯨꯡꯉꯥꯏꯔꯤꯕ꯭ꯔꯣ
ꯌꯥꯝ ꯅꯨꯡꯉꯥꯏꯔꯤꯌꯦ ꯀꯃꯥꯏ ꯇꯧꯔꯤꯒꯦ ꯏꯕꯨꯡꯉꯣꯗꯤ
ꯅꯤꯅꯦ ꯅꯪ ꯅꯨꯡꯉꯥꯏꯕꯗꯣ ꯀꯌꯥꯒꯤ ꯆꯥꯡꯅꯣ ꯀꯌꯥꯝ ꯅꯨꯡꯉꯥꯏꯒꯦꯕ
ꯅꯨꯡꯉꯥꯏꯕ ꯆꯥꯡꯗꯤ ꯑꯟꯂꯤꯃꯤꯇꯦꯠꯅꯦ
ꯍꯁ ꯏꯇꯥꯎꯗꯤ ꯌꯥꯝ ꯅꯨꯡꯉꯥꯏꯔꯦ ꯑꯗꯨꯗꯤ
ꯌꯥꯝ ꯅꯨꯡꯉꯥꯏ ꯀꯩꯗꯧꯔꯤꯒꯦ ꯅꯪꯗꯤ
ꯑꯩ ꯐꯝꯃꯨꯡꯗ ꯍꯤꯞꯄ ꯂꯩꯌꯦ ꯅꯪꯗꯤ
ꯑꯩꯁꯨ ꯑꯗꯨꯝ ꯐꯝꯔꯒ ꯂꯩꯌꯦ ꯀꯩꯁꯨ ꯇꯧꯗꯦ ꯍꯧꯖꯤꯛꯇꯗꯤ
ꯆꯥꯛ ꯆꯥꯔꯕꯣ
ꯆꯥꯗ꯭ꯔꯤꯌꯦ ꯊꯣꯡꯕ ꯂꯣꯏꯗ꯭ꯔꯤꯌꯦ ꯑꯩꯈꯣꯏꯗ
ꯑꯣ ꯆꯥꯛꯕꯤ ꯂꯥꯛꯑꯕꯣ
ꯇꯔꯦꯕꯥ
ꯆꯥꯛꯂꯝꯥꯗ꯭ꯔꯤꯕꯣ
ꯆꯥꯗꯣ ꯂꯥꯗ꯭ꯔꯤꯌꯦ ꯍꯧꯖꯤꯛ ꯍꯣꯏ ꯑꯩ ꯍꯧꯖꯤꯛꯅ ꯈꯔ ꯑꯆꯥꯄꯣꯠ ꯆꯥꯕ ꯋꯥ
ꯎꯝ
ꯑꯗꯨꯒꯤ ꯍꯧꯖꯤꯛꯗꯤ ꯆꯥ
ꯅ ꯃꯁꯤ ꯅꯧ ꯀ ꯆꯥꯁꯤ ꯂꯗꯅꯤ ꯑꯗꯤ ꯄꯨꯣꯛꯂꯥ ꯑꯃꯅ ꯂꯣꯏꯔꯦ ꯍꯟꯖꯥꯡꯅ ꯍꯥꯎꯕꯅ
ꯍ ꯍ
ꯎꯝ ꯍꯟꯖꯥ ꯅꯝꯕꯔꯣ ꯅꯃ ꯍꯦꯕ
ꯀꯅꯥ ꯀꯅꯥ ꯂꯩꯒꯦ ꯅꯪꯒ
ꯑꯕ ꯌꯥꯝ ꯂꯥꯛꯏꯆꯪ ꯑꯩꯈꯣꯏ ꯏꯅꯦ ꯀꯣꯏ ꯑꯩꯏ ꯄꯨꯄꯨ ꯀꯣꯏ ꯑꯩꯏ ꯃꯥꯃꯕꯨ ꯀꯣꯏ ꯑꯁ ꯃꯌꯥꯝ ꯂꯒꯖꯅꯤ
ꯀꯔꯤ ꯀꯔꯤ ꯊꯕꯛ ꯇꯧꯕ ꯆꯠꯅꯣꯅꯦ ꯉꯁꯤ ꯅꯪꯅ
ꯍ ꯊ ꯑꯗꯨꯖꯤ ꯆꯇ ꯇꯧꯁ ꯀꯁ ꯇ꯭ꯌꯨꯁꯟ ꯃꯗꯨ ꯆꯠ ꯂꯩꯦ
ꯑꯥ
ꯇꯨꯡ ꯑꯅꯤ ꯃꯈꯥꯏꯗ ꯑꯗꯨꯝꯃꯛ ꯍꯜꯂ ꯑꯂꯑꯒ ꯑꯩꯈꯣꯏ ꯏꯃꯥꯅ ꯐꯣꯠ ꯆꯩ ꯊꯥꯔꯛꯄꯈꯣ ꯌꯨꯝꯗꯒꯤ ꯎꯁꯣꯏ ꯎꯣꯏ ꯎꯁꯣꯏ ꯇꯀꯥꯅꯕ ꯑꯁꯣꯏ ꯊꯥꯔꯛꯄ
ꯑ
ꯁꯤꯗꯤ ꯑꯗꯨꯅ ꯎꯁꯣꯏ ꯃꯊ ꯇ ꯎꯁꯣ ꯑꯣꯁ
ꯍꯥꯎꯅꯤꯅꯦ ꯑꯗꯨꯗꯤ ꯅꯪꯒꯤꯁꯦ
ꯊꯔ ꯇꯧꯔꯅꯦ ꯉꯁꯤꯗꯤ ꯄꯨꯡꯈꯝꯗꯣ
ꯑꯣ ꯑꯠꯆꯥ ꯑꯆꯥ ꯑ ꯉꯨꯃ ꯆꯍꯕꯤ ꯅꯨꯡꯉꯥꯏꯅꯤ ꯂꯩꯒ ꯕ꯭ꯔꯣꯁꯦ ꯐꯨꯠꯕꯣꯜ ꯑꯁꯤ ꯋꯥꯔꯜ ꯀꯞ ꯑꯃ ꯌꯦꯡꯕꯨꯔꯣ
ꯌꯦꯡꯗ꯭ꯔꯗꯤ ꯍꯣꯏ ꯑꯩꯁꯨ ꯄ꯭ꯂꯦꯌꯔ ꯑꯃꯅꯤꯅꯦ
ꯀꯅꯥꯕꯨ ꯁꯞꯄꯣꯔꯠ ꯇꯧꯔꯒ ꯂꯩꯕꯅꯣꯅꯦꯕ꯭ꯔꯣꯗꯤ
ꯑꯩꯩꯁꯦ ꯄꯣꯠꯇ ꯑꯣꯗꯤ ꯌꯥꯝꯃꯦ ꯍꯥꯏ
ꯁꯞꯄꯣꯔꯠ ꯇꯧꯕ ꯃꯤ ꯌꯥꯝꯃꯦꯕ
ꯎꯝ ꯐ꯭ꯔꯥꯟꯁ ꯀ ꯑꯦ ꯑ ꯍꯥꯏꯗꯣꯛ ꯑꯁ ꯍꯥꯏꯗꯣꯛꯄ ꯌꯥꯔꯅꯤ ꯀꯦ ꯑ ꯑꯗꯨꯗꯁꯨꯗꯦ
ꯍꯥꯏ ꯗꯣꯛꯇꯔꯁꯨꯁꯨ ꯈꯪꯁ꯭ꯔꯦ
ꯑꯥ
ꯑꯠꯆꯥ ꯑꯩ ꯑꯩ ꯑꯩꯁꯨ ꯑꯩ ꯑꯩꯁꯨ ꯑꯃ ꯅꯪ ꯪꯗꯤ ꯅꯨꯡꯊꯤ ꯌꯦꯡꯕ꯭ꯔꯣ ꯉꯔꯥꯡ ꯖꯄꯥꯟꯒ ꯕ꯭ꯔꯥꯖꯤꯜ ꯍꯣꯏꯒꯤ ꯃꯦꯠꯁ ꯌꯦꯡꯕ꯭ꯔꯣ
ꯌꯥ ꯌꯥ
ꯌꯦꯡꯉꯦꯕ
ꯌꯦꯉ ꯑ
ꯅꯨꯡꯉꯥꯏꯕ꯭ꯔꯣ ꯀꯃꯥꯏꯅ ꯇꯧꯒꯦ ꯃꯣꯏ ꯑꯅꯤꯒꯤ ꯃꯦꯁꯅ
ꯦ ꯖꯦꯔꯤ ꯦꯗꯦ ꯑꯁꯗꯥꯎ ꯌꯥꯗꯔꯅ ꯍ
ꯖꯦꯔꯣ
ꯎꯝ
ꯃꯣꯏ ꯉꯝꯂꯗꯤ ꯋꯥ ꯔꯤꯀꯣ ꯐꯪꯅꯤꯅꯦ
ꯑꯣ
꯭ꯔꯣꯝ
ꯉꯈꯦ ꯂꯣꯏꯔꯝꯗꯥꯗ ꯑꯦꯁ ꯔꯥ ꯑꯦꯁ ꯔꯥꯅꯤ ꯑꯣꯁꯤ ꯄꯔꯗ
ꯈꯔꯅꯤꯅꯦꯅꯦꯕꯩꯁꯦꯙꯧ ꯈꯔ ꯌꯥꯗꯤ ꯌꯥꯗꯦ ꯃꯜꯂꯦꯅꯦ
ꯄꯥꯡꯁꯨ ꯄꯉꯦꯕ
ꯑꯗꯨꯗꯁꯨ ꯗꯤꯐꯦꯟꯁꯁꯨ ꯌꯥꯝ ꯅꯩꯕꯅꯤꯅꯤ ꯀꯃꯥꯏꯅ ꯆꯪꯕꯨꯅꯣ ꯈꯪꯗꯦ
ꯑꯪꯗ
ꯌꯥꯎꯅ ꯌꯥꯗ ꯃ ꯎ ꯌꯥꯏ ꯌꯥꯗꯕꯩ ꯃꯜꯂꯦ ꯃꯣꯏꯒꯤꯜꯂꯤꯀꯣ ꯉꯔꯥꯡꯒꯤꯗꯣ
ꯎꯝ
ꯑꯁ ꯃꯣꯏꯅ ꯉꯝꯕ ꯉꯝꯗꯣꯏꯗꯣꯏ ꯂꯣꯏꯔꯦꯅꯦ ꯉꯔꯥꯡꯒꯤ ꯃꯦꯠꯁꯁꯦ ꯕ꯭ꯔꯥꯖꯤꯜꯒ ꯖꯄꯥꯟꯗꯣ ꯑꯁ ꯉꯔꯥꯡꯗꯤ ꯍꯟꯗ꯭ꯔꯦꯠ ꯄꯥꯔꯁꯦꯟ ꯁꯞꯄꯣꯔꯠꯅꯤꯅꯦ ꯑꯩꯈꯣꯏꯁꯨ ꯑꯩꯈꯣꯏ ꯀꯟꯇꯤꯅꯦꯟꯗ ꯂꯥꯛꯄ ꯖꯄꯥꯟ ꯀꯟꯇ꯭ꯔꯤꯗꯣ ꯑꯁ ꯃꯣꯏ ꯉꯝꯔꯗꯤ ꯀ ꯌꯥꯝ ꯅꯨꯡꯉꯥꯏꯅꯤꯅꯦ ꯉꯔꯥꯡꯒꯤꯗꯣ ꯅꯠꯇ꯭ꯔꯣ
ꯇꯧꯁꯦ ꯑꯩ ꯋꯥ ꯑꯃ ꯍꯪꯒꯦ
ꯑꯃ ꯑꯃ
꯭ꯔꯣꯚꯥꯏ
ꯍꯣꯏ
ꯑꯌꯨꯛ ꯑꯌꯨꯛ ꯇ ꯀꯦ ꯏꯟ꯭ꯔꯥꯡ ꯆꯥ ꯀꯌꯥꯦ
ꯑꯌꯨꯛꯗ ꯑꯩꯈꯣꯏ ꯑꯌꯨꯛꯗ
ꯎ
ꯑꯣ ꯆꯠ ꯆꯥꯏ ꯑꯌꯨꯗꯣ ꯃꯅꯦꯟ ꯁꯥꯏꯌꯦ
ꯑ ꯃꯥꯏꯔꯦꯡꯒ ꯀꯣ ꯃꯥꯏꯔꯦꯡꯒ ꯄꯥꯟꯒ ꯑꯩ ꯑꯁ ꯑ ꯌꯥꯝ ꯄꯥꯕꯅꯦ ꯀ ꯌꯥꯝ ꯄꯥꯕꯅꯦꯗꯤ ꯃꯥꯏꯔꯦꯟꯗꯒꯤ ꯄꯥꯟꯗꯣ ꯈꯪꯉꯤꯗꯅ
ꯈꯪꯉꯦ ꯈꯪꯉꯦ ꯈꯪꯉꯦ ꯃꯣꯏ ꯑꯅꯤ ꯃꯣꯏ ꯑꯅꯤ ꯃꯤꯛꯁ ꯇꯧꯔꯗꯤ ꯍꯧꯤ ꯍꯧꯅꯤ
ꯑꯦ ꯃꯤꯛꯁ ꯇꯧꯔꯒꯁꯨ ꯆꯥ ꯄꯨꯔꯣꯅꯦ
ꯍꯥꯏꯕꯗꯤ ꯃꯤꯛꯁ ꯍꯥꯏꯕꯗꯤ ꯃꯣꯏ ꯑꯅꯤ ꯊꯣꯡꯃꯤꯟꯅꯔꯒ ꯃꯣꯏ ꯑꯅꯤ ꯊꯣꯡꯉꯨꯗꯣ ꯍꯥꯏꯕꯅꯤꯗ
ꯑꯥ ꯑꯩꯗꯤ ꯆꯥꯗ꯭ꯔꯤ ꯑꯩꯗꯤ ꯇꯧꯃꯤꯟꯅꯔꯒ ꯑꯗꯨ ꯑꯗꯣ ꯄꯥꯟꯒꯦ ꯎꯝ ꯆꯥꯗꯦ ꯄꯥꯡꯒꯤ ꯌꯦꯟꯖꯥꯡꯗꯀꯣ
ꯃꯣꯏ ꯑꯅꯤ ꯊꯣꯡꯃꯤꯟꯅꯕꯗꯣ ꯍꯥꯎꯧꯕꯗꯤ ꯂꯣꯏꯔꯦꯅꯦ ꯑꯃ ꯂꯗꯤ ꯍꯣꯡꯅ ꯁꯥꯎꯅ
ꯑꯁ ꯑ ꯏ ꯇ꯭ꯔ ꯍꯥꯏꯥꯏꯇ ꯍꯗ꯭ꯔꯤ
ꯑꯗꯨꯒꯥ ꯑꯗꯨ ꯊꯣꯡꯕ ꯂꯣꯏꯔꯒꯥ ꯐ꯭ꯔꯥꯏ ꯇꯧꯔꯛꯑꯣ
ꯃ ꯑꯗꯨ ꯍꯥꯎꯁꯨ ꯂꯩꯕꯅꯦ ꯍꯥꯎꯗꯕꯁꯨ ꯂꯩꯕꯅꯦ
ꯃꯥꯅꯦ ꯃꯥꯅꯦ ꯍꯧꯖꯤꯛꯇꯤ ꯁꯤꯖꯟ ꯁꯤꯖꯟꯗꯤ ꯁꯤꯖꯟꯅꯅꯤ ꯑꯗꯣ ꯁꯤꯖꯟ ꯅꯠꯇꯕ ꯀꯩꯅꯣ ꯖꯨꯟ ꯅꯠꯇꯦ ꯐꯦꯕꯋꯥꯔꯤ ꯃꯥꯔꯆ ꯑꯗꯨ ꯁ꯭ꯋꯥꯗꯗꯤ ꯍꯧꯕꯅꯤ ꯗ꯭ꯔꯣ
ꯄꯥꯟꯗ ꯄꯣ ꯄꯥꯟꯗꯥ ꯀꯗꯒꯤ ꯊꯥꯛꯄꯗ ꯍꯥꯎꯔꯤꯁꯦ ꯀꯔꯤꯅꯣ ꯈꯪꯕ
ꯈꯔꯤ ꯍꯥꯏꯕ
ꯀꯔꯤ ꯊꯥꯔꯒꯗꯤꯅ꯫ ꯏꯒꯅꯤ ꯍꯥꯏ ꯗꯀꯥꯟ
ꯈꯪꯗꯅ ꯈꯪꯗꯦꯅꯦ
ꯂꯥꯛꯑꯣ ꯑꯀꯪ ꯑꯌꯥꯏꯕꯗꯣ
ꯎꯝ
ꯂꯃꯣ ꯑꯩꯏꯗꯣ ꯑꯁ ꯑꯗꯨ ꯈꯥꯛꯣꯊꯥ ꯑꯗ
ꯑꯗꯨ ꯑꯗꯨꯗꯤ ꯍꯥꯏ ꯑꯗꯨꯗꯤ ꯍꯧꯔꯗꯤ ꯍꯧꯔꯅꯤ ꯃꯣꯏ ꯑꯅꯤꯒꯤ ꯀꯝꯕꯥꯏꯅꯦꯁꯟꯗꯣ
ꯑꯣ
ꯍꯖ ꯆꯥ ꯃꯅꯤ ꯅꯅꯥꯈꯦ ꯍꯥꯏꯗ ꯀꯨꯝꯃ
ꯉꯁꯤꯁꯨ ꯂꯥꯛꯑꯣ ꯀꯗꯤ ꯅꯠꯇꯦ ꯑꯣꯛꯄꯨꯗꯤ ꯑꯣꯛꯅꯦꯅ ꯁꯤꯁꯦ ꯎꯁꯣꯏꯗ ꯀꯣꯥꯏꯔꯦꯅꯦ ꯁꯈꯥꯏꯔꯦꯅꯦ ꯉꯁꯤꯁꯦ ꯆꯠ ꯂꯩꯦ ꯆꯠ ꯂꯩꯒꯦ ꯑꯗꯨꯣꯚꯥꯏ ꯅꯪꯗꯤ ꯉꯁꯤ ꯀꯗꯥꯏ ꯀꯗꯥꯏ ꯀꯣꯏꯔꯨꯔꯦ ꯀꯣꯏꯕꯁꯠꯇ ꯋꯥ
ꯀꯣꯏꯕꯗꯤ ꯆꯠꯇꯦ ꯑꯩ ꯉꯁꯤ ꯊꯕꯛ ꯌꯨꯝꯒꯤ ꯊꯕꯛ ꯈꯔ ꯇꯧꯋꯦ
ꯑꯣ ꯐꯩ ꯐꯩ ꯐꯩ ꯌꯨꯝꯒꯤ ꯊꯕꯛꯁꯨ ꯇꯧꯗꯕ ꯌꯥꯗꯦ ꯀꯣꯏꯕ ꯂꯥ ꯃꯁꯖꯥ ꯇꯁ ꯑꯕꯣꯏ ꯇꯧꯕꯅ ꯍꯦꯟꯅ ꯐꯕꯇꯅꯦ
ꯑꯗꯨꯅ ꯃꯇꯝ ꯃꯇꯝꯅꯤꯅꯦꯣꯏ ꯑꯣꯏꯈꯤꯕ ꯃꯇꯝꯁꯨ ꯂꯩ
ꯑꯌꯣ ꯅꯨꯡꯗꯥꯡ ꯋꯥꯋꯥꯛꯀꯤꯡꯒꯨꯝꯕ ꯆꯠꯄꯗꯤ ꯀꯩꯁꯨ ꯀꯥꯏꯗꯦꯕꯀꯣ ꯑꯗꯣ ꯑꯩꯈꯣꯏ ꯍꯛꯆꯥꯡ ꯐꯥꯅꯕꯅꯦ
ꯎꯝꯃ
ꯗꯤ ꯆꯠꯂꯣꯏꯗ꯭ꯔꯣ ꯉꯁꯤꯗꯤ
ꯅꯣꯏꯔꯣꯝꯗꯗꯤ ꯋꯦꯗꯔ ꯀꯃꯥꯏꯅ ꯇꯧꯔꯤꯒꯦ ꯑꯁ ꯑꯩꯈꯣꯏ ꯑꯩ ꯋꯥꯛꯀꯤꯡ ꯑꯃ ꯂꯥꯞꯊꯣꯛꯒꯦꯗꯕꯅꯤ ꯑꯗꯣ ꯅꯣꯡ ꯇꯥꯔꯦꯕꯀꯣ ꯍꯧꯖꯤꯛꯅ
ꯅꯣꯡꯗꯤ ꯇꯥꯗꯦ ꯍꯧꯖꯤꯛ ꯍꯧꯖꯤꯛ ꯆꯥꯛ ꯂꯥꯃꯟꯗꯅ ꯑꯩꯁꯦ ꯋꯥꯋꯀꯤꯡ ꯆꯠꯂꯔꯣꯏꯅ ꯂꯦꯞꯄꯦ ꯉꯁꯤꯗꯤ
ꯑꯣ ꯍꯧꯖꯤꯛꯅ ꯅꯣꯡꯗꯣ ꯍꯪꯗꯣꯛꯏꯅꯦ ꯑꯩꯈꯣꯏꯔꯣꯝꯗꯗꯤ ꯍꯧꯖꯤꯛꯁꯨ ꯈꯔꯥ ꯈꯔꯥꯁ꯭ꯀꯜꯦ
ꯑꯥꯁ ꯅꯣꯡ ꯆꯨꯔꯗꯤꯀꯣ ꯇꯨꯝꯕ ꯌꯥꯝ ꯅꯨꯡꯉꯥꯏꯕꯅꯦꯍꯦ ꯅꯣꯏ ꯈꯪꯕ꯭ꯔꯣ
ꯇꯨꯝꯕꯗꯤ ꯅꯨꯡꯉꯥꯏꯕꯅꯤ ꯆꯨꯝꯃꯦꯦ ꯅꯍꯪꯁꯦ ꯌꯥꯝ ꯈꯥꯡꯉꯦꯅꯦ ꯑꯍꯥꯍꯥꯍꯥꯒ
ꯇꯨꯝꯃꯗꯤ ꯅꯨꯡꯉꯥꯏꯕꯅꯦ ꯑꯁ ꯑꯩꯗꯤ ꯇꯣꯃꯝꯗꯥꯏꯗꯒꯨꯝꯕꯀꯣ
ꯎꯝ
ꯇꯣꯡꯃꯝꯗꯥꯏꯗ ꯑ ꯐꯣꯟꯗ ꯅꯣꯡ ꯅꯣꯡ ꯆꯨꯕꯒꯤ ꯚꯤꯗꯤꯑꯣꯗꯣ ꯗꯥꯎꯟꯂꯣꯗ ꯇꯧꯁꯜꯂꯦꯗꯅ
ꯎꯝ
ꯑꯗꯨ ꯑꯗꯨ ꯇ ꯍꯥꯏꯒ ꯇꯨꯨꯝ ꯃꯅꯤ
ꯅꯨꯡꯉꯥꯏꯕꯅꯦ ꯅꯨꯡꯉꯥꯏꯕꯅꯦ ꯐꯤꯗꯤꯝ ꯐꯖꯕ ꯌꯦꯡꯉꯒ ꯇꯣꯡꯕꯗꯣꯀꯣ ꯅꯣꯡ ꯇꯨꯕ ꯀꯥꯟꯗꯣꯏ ꯑꯦꯌꯥꯔ ꯄꯤꯁꯀꯨꯝꯕ ꯑꯃ ꯍꯥꯞꯂꯒ
ꯑꯦ ꯄꯤꯁꯇꯗꯤ ꯅꯨꯡꯉꯥꯏꯇꯦꯍꯦ ꯍꯦꯠ ꯐꯣꯟꯗ ꯅꯨꯡꯉꯥꯏꯔ
ꯅ ꯌꯥꯏ ꯍꯣꯐꯣꯏ ꯇꯁꯨ ꯌꯥ ꯑꯦ ꯐꯣꯟꯣꯟꯗꯨꯒꯣ
ꯎꯝ ꯕ꯭ꯔꯣꯅꯪ ꯅꯪ ꯐꯨꯔꯤꯠ ꯀꯔꯤ ꯃꯆꯨ ꯁꯦꯠ
ꯑꯥ ꯍꯣꯏ ꯍꯧꯖꯤꯛ
ꯍꯧꯖꯤꯛꯗꯤ ꯕ꯭ꯂꯦꯁꯥꯔꯠ
ꯕ꯭ꯂꯦꯛ ꯁꯣꯠ ꯑꯣ
ꯕ꯭ꯂ ꯕ꯭ꯂꯥꯏꯠ ꯇꯤ ꯁꯔꯠ
ꯑꯩꯅ ꯒ꯭ꯔꯦ ꯒ꯭ꯔꯦꯒ ꯕ꯭ꯂꯦꯛ
ꯒ꯭ꯔꯦꯒ ꯕ꯭ꯂꯦꯛ ꯍꯥꯕ
ꯎꯝꯅ ꯕ꯭ꯂꯅ ꯀ꯭ꯔꯦ
ꯁꯥꯗ꯭ꯔꯣ ꯍꯧꯖꯤ
ꯑꯩꯁ ꯐꯦꯟ ꯑꯅꯤ ꯑꯍꯨꯝꯅꯦ ꯑꯣꯉꯒ ꯂꯩꯔꯤꯁꯦ
ꯆꯦꯡꯒꯤ ꯃꯈꯥꯗ ꯂꯩꯕ ꯅꯪꯍꯦ
ꯅꯣꯡ ꯅꯣꯏꯗꯤ ꯅꯣꯡ ꯆꯨꯨꯔꯗꯤ ꯏ ꯏꯉꯥꯎꯕꯗ
ꯑꯦꯅꯒꯦ ꯕꯂꯀꯦꯠ ꯕꯂꯀꯦꯠ ꯌꯨ ꯕ꯭ꯂꯦꯡꯀꯦꯠ ꯁꯤꯖꯤꯟꯅꯔꯒ ꯂꯩꯏꯗꯤ
ꯎꯝ ꯑꯗꯅꯤꯕ ꯑꯩꯏꯔꯥꯎꯅꯗꯤ ꯅꯣꯡ ꯆꯨꯗꯕꯅꯤꯅ ꯍ ꯃꯟ ꯃ ꯑꯗꯨꯗ ꯀꯣ
ꯎꯝ
ꯇꯧꯐꯝ ꯑ ꯍꯦꯛ ꯊꯕꯛ ꯑꯃ ꯇꯧꯕꯗꯀꯣ ꯍꯨꯃꯥꯡ ꯊꯣꯛꯄꯅ ꯊꯣꯛꯄꯅ ꯌꯥꯗꯦ
ꯑꯗꯨ ꯊꯧꯕꯗꯣ ꯑꯗꯨ ꯊꯧꯕꯗꯣ ꯍꯛꯆꯥꯡ ꯐꯥꯏꯌꯦ ꯍꯥꯏꯅ ꯃꯤ ꯈꯔꯅꯗꯦ
ꯑ ꯍꯛꯆꯥꯡꯕꯨꯗꯤ ꯄꯥꯝꯅꯦ ꯍꯣꯡꯃꯥꯡ ꯊꯣꯛꯄꯗꯣ
ꯍꯣꯏ ꯑꯗꯨ ꯍꯛꯆꯥꯡ ꯐꯕꯗꯣ ꯐꯖꯅ ꯏꯔꯨꯔꯒꯀꯣ
ꯎꯝ
ꯆꯥ ꯐꯖꯅ ꯆꯥꯕ ꯇꯨꯝꯕꯗꯤ ꯐꯖꯅ ꯆꯥꯁꯨ ꯆꯥꯕ ꯇꯨꯝꯕꯁꯨ ꯐꯖꯅ ꯇꯨꯝꯕ ꯑꯗꯨ ꯑꯣꯏꯔꯗꯤ ꯍꯛꯆꯥꯡꯗꯣ ꯌꯥꯝ
ꯏꯔꯨꯗ꯭ꯔꯤꯉꯩ ꯃꯃꯥꯡꯗꯗꯤ ꯍꯨꯃꯥꯡ ꯊꯣꯛꯍꯟꯕꯗꯣ ꯌꯥꯕ ꯏꯔꯨ ꯕ ꯂꯣꯏꯔꯕ ꯃꯇꯨꯡꯗꯤ ꯍꯨꯃꯥꯡ ꯊꯣꯛꯍꯟꯅꯤꯡꯗꯕꯗꯣ ꯑꯗꯨꯅꯦ
ꯃꯥꯅꯦ ꯃꯥꯅꯦ ꯃꯥꯅꯦ
ꯑꯗꯣ ꯃꯩꯗꯒꯤ ꯂꯥꯛꯄ꯭ꯔꯣ
ꯑꯁ ꯃꯩꯗꯣ ꯍꯧꯖꯤꯛ ꯂ ꯀ ꯂꯥꯛꯇꯦ ꯑꯩꯈꯣꯏ ꯔꯨꯝꯗꯗꯤ ꯁꯚꯦꯟ ꯑꯩꯈꯣꯏ ꯔꯨꯜꯗꯤ ꯁꯚꯦꯟ ꯊꯥꯔꯇꯤ ꯁꯚꯦꯟ ꯑꯗꯨꯗꯒꯤ ꯂꯥꯛꯑꯅꯤ ꯍꯧꯖꯤꯛ ꯂꯥꯛꯑꯣꯏ
ꯑꯣ ꯇꯔꯦꯠ ꯃꯈꯥꯏ ꯍꯥꯏꯕꯀꯣ
ꯍꯣꯏ ꯍꯧꯖꯤꯛ ꯂꯥꯛꯒ ꯇꯧꯕ ꯃꯇꯝ ꯅꯠꯇꯦꯕ ꯑꯩꯈꯣꯏ ꯔꯨꯝꯗꯀꯣ
ꯑꯁ ꯏꯔꯛꯅꯤꯍ ꯃꯩ ꯂꯥꯛꯇ꯭ꯔꯗꯤ ꯑꯩꯗꯤ ꯂꯩꯐꯝ ꯈꯪꯗꯦꯍꯦ ꯀꯥꯡ ꯌꯥꯝꯃꯝꯃꯅꯤ ꯀꯥꯡ ꯂꯩꯇ꯭ꯔꯣ
ꯀꯥꯡ ꯂꯩꯕꯨꯗꯤ ꯂꯩꯌꯦ ꯑꯗꯨꯗ ꯌꯥꯝꯕꯗꯤ ꯅꯠꯇꯦ ꯑꯃ ꯑꯅꯤ ꯂꯩꯌꯦꯕꯀꯣ
ꯀꯥꯡꯉꯦ ꯃꯥꯏ ꯂꯩꯩꯅꯦꯕ ꯃꯥꯏ ꯃꯨꯠꯂꯗꯤ ꯀꯥꯡꯅ ꯑꯁ ꯌꯣꯝꯂꯅꯤ ꯑꯗꯣ ꯊꯥꯡꯒꯦ ꯇꯧꯋꯦꯍꯦ
ꯀꯥꯡꯗꯤ ꯌꯥꯝ ꯂꯩꯇꯦ ꯑꯃ ꯑꯅꯤ ꯑꯃ ꯃꯥꯗꯤ ꯂꯥꯛꯑꯗꯤ ꯂꯥꯛꯑꯦ ꯑꯗꯣ ꯂꯩꯗꯨꯕꯒ ꯆꯞ ꯃꯥꯅꯥꯏꯕꯀꯣ
ꯉꯥꯏꯅꯦ ꯀꯥꯡ ꯂꯩꯇꯕꯒ
ꯑꯩꯈꯣꯏꯒꯤ ꯏꯟꯚꯥꯏꯔꯣꯟꯃꯦꯟꯗꯣ ꯌꯥꯝ ꯁꯤꯡꯉꯦꯕ